ꯍꯜꯂꯣ꯫
ꯀꯥꯏ ꯇꯧꯔꯤꯒꯦ
ꯍꯧꯖꯤꯛꯁꯦ ꯆꯠꯊꯣꯛꯈ꯭ꯔꯦ ꯍꯜꯂꯛꯑꯦ ꯆꯠꯊꯣꯛꯈ꯭ꯔꯦ ꯍꯜꯂꯛꯑꯦ ꯇꯧꯔꯒ ꯂꯩꯌꯦ꯫
ꯋꯦꯗꯔ ꯀꯃꯥꯏꯅ ꯂꯩꯒꯦ ꯅꯣꯏꯔꯣꯝꯗ
ꯅꯣꯡ ꯃꯝꯃꯦ ꯈꯔ ꯈꯔ ꯆꯨꯑꯦ ꯏꯆꯥ ꯅꯨꯨꯄꯥꯁꯨ ꯍꯧꯒꯠꯈ꯭ꯔꯦ ꯑꯩꯕꯨ ꯐꯖꯅ ꯌꯦꯡꯂꯡꯒ ꯂꯩꯌꯦ ꯅꯪꯕꯨ ꯋꯥ ꯉꯥꯡꯕ ꯂꯩꯕꯗꯣ
ꯋꯥ ꯉꯥꯡꯕꯗꯣ ꯍꯥꯏꯗ꯭ꯔꯤꯕꯣ꯫
ꯍꯩꯇ꯭ꯔꯤꯅꯦ꯫
ꯎꯝ
ꯑꯗꯨꯒ ꯅꯪꯗꯤ ꯌꯨꯝꯗ ꯂꯦꯕ꯭ꯔꯣ ꯕꯥꯔꯥꯗ ꯂꯦꯕ꯭ꯔꯣ ꯀꯃꯥ ꯇꯧꯕ꯭ꯔꯥ꯫
ꯑꯩ ꯕꯔꯥꯗ ꯂꯩꯌꯦ꯫
ꯑꯣ ꯀꯅꯥ ꯀꯅꯥ ꯂꯩꯕ꯭ꯔꯣ꯫
ꯅꯊꯥꯟꯇꯔꯣ ꯑꯣ
ꯑꯩꯒꯤ ꯏꯅꯥꯎꯅꯨꯄꯤ ꯑꯗꯨꯒ ꯑꯩꯒꯤ ꯗꯗꯥꯗꯥ ꯑꯩꯈꯣꯏ ꯍꯧꯣꯡꯅꯩꯌꯦ
ꯑꯣ ꯑꯣ ꯑꯣ ꯌꯥꯝ ꯅꯨꯡꯉꯥꯏ ꯌꯥꯝ ꯅꯨꯡꯉꯥꯏ ꯐꯖꯟꯅ ꯂꯩꯒꯗꯕꯅꯦ꯫ ꯑꯆꯧ ꯑꯁꯥꯡ ꯑꯣꯏꯕ ꯑꯣꯏꯁꯅꯣ ꯍꯧꯔꯦꯟ꯫ ꯑꯩꯈꯣꯏ ꯋꯥꯠꯂꯗꯤ ꯅꯪꯉꯣꯟꯗ ꯂꯥꯛꯀꯅꯤꯅꯦ ꯅꯠꯇ꯭ꯔꯣ꯫
ꯌꯥꯏ ꯂꯥꯛꯄ ꯌꯥꯏ ꯑꯩꯈꯣꯏꯅ ꯌꯦꯡꯒꯗꯧꯕꯅꯤꯅꯦ꯫
ꯍꯣꯠꯅꯧꯕ ꯀꯟꯅ ꯍꯣꯠꯅꯒꯗꯕꯅꯦ꯫
ꯎꯝ ꯑꯩꯈꯣꯏꯔꯣꯝꯗꯗꯤ ꯅꯣꯡ ꯆꯨꯨꯔꯒ ꯂꯩꯦ ꯍꯧ ꯍꯧꯖꯤꯛ ꯐꯥꯎ
ꯍꯣꯏ ꯆꯨꯋꯦ
ꯉꯁꯥꯏ ꯑ ꯉꯁꯥꯏ ꯑꯌꯨꯗꯒꯤ ꯍꯧꯔꯦꯕꯀꯣ ꯅꯣꯡ ꯆꯨꯕꯗꯣ
ꯎꯝ ꯎꯝ
ꯍꯧꯖꯤꯛꯁꯨ ꯆꯨꯑꯦꯕ꯫ ꯅꯣꯏ ꯅꯣꯏꯔꯣꯝꯗ ꯍꯩꯅꯧꯒꯨꯝꯕ ꯂꯦꯕ꯭ꯔꯣ꯫
ꯀꯔꯤ
ꯍꯩꯅꯧ ꯃꯦꯡꯒꯣꯒꯨꯝꯕ ꯂꯩꯕ꯭ꯔꯣ ꯅꯣꯏꯔꯣꯝꯗ꯫
ꯑꯁ ꯑꯩꯈꯣꯏ ꯌꯨꯝꯗ ꯌꯥꯝ ꯂꯩꯌꯦ ꯍꯧꯖꯤꯛꯀꯥꯟꯗꯤ ꯂꯣꯏ ꯂꯣꯏꯁꯤꯟꯈ꯭ꯔꯦ꯫ ꯑꯩꯈꯣꯏꯁꯦ ꯍꯩꯅꯧ ꯄꯥꯝꯕꯤꯁꯤꯀꯣ ꯇꯔꯨꯛ ꯇꯔꯦꯠ ꯂꯩꯔꯝꯒꯅꯤ꯫ ꯂꯩ ꯌꯨꯝ ꯀꯝꯄꯥꯎꯟ ꯀꯩꯅꯣ ꯔꯥꯎꯟ ꯇꯧꯔꯒ ꯄꯥꯟꯕꯅꯦ
ꯍꯧꯖꯤꯛꯇꯤ ꯂꯣꯏꯔꯦ ꯍꯥꯏꯕ꯫
ꯂꯣꯏꯈ꯭ꯔꯦ ꯑꯩꯈꯣꯏꯒꯤꯗꯤ ꯑꯩꯈꯣꯏꯗꯤ ꯁꯥꯕ ꯃꯐꯝꯗꯤ ꯑꯣꯏꯕꯅꯤꯅꯀꯣ ꯊꯨꯅ ꯀꯩꯅꯣ ꯇꯧꯋꯦꯕ ꯊꯨꯅ ꯃꯨꯜꯂꯦꯕ꯫ ꯎꯝ ꯑꯗꯨꯒ ꯁꯨꯅ ꯊꯣꯛꯂꯛꯑꯦ ꯑꯩꯈꯣꯏ ꯑꯩꯈꯣꯏꯔꯝꯗꯨꯗꯤ ꯍꯧꯖꯤꯛ ꯑꯩ ꯑꯩꯒꯤ ꯅꯨꯄꯥꯅꯅꯦ ꯑꯩ ꯑꯦ ꯑꯩꯒꯤ ꯈꯨꯣꯟꯗꯗꯤ ꯏꯪꯕ ꯃꯐꯝꯅꯦꯕ ꯍꯧꯖꯤꯛꯀꯥꯟ ꯀꯟꯅ ꯆꯥꯔꯤꯌꯦ ꯃꯣꯏꯗꯤ
ꯑꯣ ꯑꯗꯨꯅꯦ ꯁꯤꯗꯁꯨ ꯐꯖꯅ ꯑꯁꯤꯗꯁꯨ ꯐꯖꯅ ꯃꯨꯟ
ꯑꯣ ꯑꯩꯈꯣꯏꯒꯤꯗꯤ ꯂꯣꯏꯁꯤꯟꯈ꯭ꯔꯦ ꯑꯣꯖꯥꯎ
ꯍꯧꯖꯤꯛꯅ ꯃꯨꯟꯕ ꯍꯧꯕ ꯁꯤꯖꯟꯅꯤꯕꯀꯣ꯫
ꯑꯣ ꯆꯥꯅꯤꯡꯉꯦ ꯍꯩꯅꯧꯁꯦ ꯑꯁ ꯍꯥꯏꯗꯤ ꯀꯩꯅꯣ ꯃꯨꯟꯗ꯭ꯔꯁꯨ ꯌꯥꯝ ꯍꯥꯎꯋꯦ ꯃꯨꯟꯗꯁꯨ ꯍꯥꯎꯕ ꯃꯨꯟꯗ꯭ꯔꯁꯨ ꯍꯥꯎꯕ ꯍꯩꯅꯧꯁꯦ ꯄꯥꯝꯃꯦ
ꯃꯨꯟ ꯃꯨꯟꯗ꯭ꯔꯗꯤ ꯑꯩꯗꯤ ꯌꯥꯝ ꯍꯥꯎꯗꯦ ꯑꯗꯨ ꯃꯨꯟꯕꯨꯗꯤ ꯌꯥꯝ ꯍꯥꯎꯋꯦ꯫
ꯆꯥꯛꯆꯥ ꯇꯣꯛꯄꯒ ꯆꯥꯛꯆꯥ ꯍꯦꯛ ꯀꯣꯛꯅꯗꯤ ꯑꯗꯨꯝ ꯀꯔꯤꯍꯥꯏꯁꯤꯔ ꯍꯩꯁꯦ ꯑꯗꯨꯝ ꯑꯍꯟ ꯑꯣꯏꯔꯗꯤ ꯎꯝ ꯌꯨꯝꯗ ꯂꯩꯕꯅꯤꯗ ꯆꯥꯅꯤꯡ ꯆꯥꯅꯤꯡꯕ ꯃꯇꯝꯗ ꯆꯥꯏꯕ ꯍꯧꯖꯤꯛꯀꯥꯟꯗꯤ ꯀꯩꯅꯣ ꯂꯣꯏ ꯈ꯭ꯔꯕꯅꯤꯅꯀꯣ ꯀꯔꯤ ꯑꯃ ꯋꯥꯠꯄꯒꯨꯝ ꯇꯧꯋꯦ ꯆꯥꯛ ꯆꯥ ꯆꯥꯛ ꯇꯪ ꯆꯥꯛ ꯆꯥ ꯇꯧꯔꯗꯤ꯫ ꯆꯥꯛꯇ ꯆꯥꯛꯆꯥ ꯇꯣꯛꯔꯗꯤ ꯍꯧꯖꯤꯛꯀꯥꯟꯗꯤ ꯃꯪꯒꯦ ꯑꯣꯏꯅꯀꯣ ꯑꯃꯨꯛ ꯆꯥꯕ ꯍꯧꯔꯦ ꯂꯩꯇꯕꯒꯤ꯫
ꯖꯦꯛ ꯐ꯭ꯨꯔꯗꯤ ꯂꯩꯕ꯭ꯔꯥ ꯅꯣꯏꯔꯣꯝꯗ꯫
ꯖꯦꯛ ꯐ꯭ꯔꯨꯏꯠꯁꯦ ꯂꯩꯑꯦ ꯌꯥꯝ ꯂꯩꯑꯦ ꯑꯩꯈꯣꯏꯔꯣꯝꯗ ꯃꯨꯜꯂꯦ ꯑꯗꯨ ꯃꯨꯁꯨ ꯑꯗꯨꯁꯨ ꯌꯥꯝ ꯃꯨꯜꯂꯒ ꯂꯩꯌꯦ꯫
ꯍꯧꯖꯤꯛ ꯁꯤꯖꯟꯔꯣ ꯑꯣ꯫
ꯃꯨꯜꯂꯒ ꯂꯩꯔꯦ ꯅꯣꯏꯗꯗꯤ꯫
ꯑꯩꯈꯣꯏꯔꯣꯝꯗ ꯑꯩꯈꯣꯏꯔꯣꯝꯗꯁꯨ ꯂꯩꯌꯦ
ꯑꯣ ꯅꯣꯏ ꯑꯅꯤ ꯑꯍꯨꯝ ꯑꯍꯨꯝꯗꯒꯤ ꯍꯦꯟꯕ ꯉꯝꯗꯦꯗ꯫
ꯍꯥꯏꯕꯗꯤ
ꯃꯔꯨꯗꯣ ꯑꯍꯨꯝꯗꯒꯤ ꯍꯦꯟꯅ ꯆꯥꯕ ꯉꯝꯗꯦꯕ ꯫
ꯑꯗꯨꯗꯤ ꯌꯥꯝ ꯆꯥꯗꯦꯅꯦ
ꯅꯪ
ꯑꯩꯈꯣꯏꯗꯤ ꯇ꯭ꯋꯦꯟꯇꯤ ꯑꯗꯨ ꯐꯥꯎ ꯇ꯭ꯋꯦꯟꯇꯤ ꯇ꯭ꯋꯦꯟꯇꯤ ꯐꯥꯏꯚ ꯀꯨꯝꯃꯗꯤ
ꯂꯣꯏꯔꯦ ꯑꯗꯨꯗꯤ ꯄꯨꯛ ꯊꯜꯂꯝꯒꯨꯅꯤ ꯆꯥꯛ ꯆꯥꯗ꯭ꯔꯁꯨ ꯌꯥꯔꯝꯒꯨꯅꯤ
ꯆꯥꯗꯕꯁꯨ ꯌꯥꯏ ꯅꯅꯦ ꯑꯃ
ꯍꯣꯏ ꯑ ꯌꯥꯝ ꯐꯕꯅꯦ ꯑꯨꯡ
ꯃꯤ ꯑꯃꯒꯨꯝꯕꯗꯤ ꯆꯥꯗꯁ ꯨꯌꯥ ꯃꯥ ꯃꯔꯤ ꯇꯥꯔꯦꯁꯨꯣ ꯑꯗꯨꯃꯤ ꯑꯥ
ꯑꯩꯗꯣ ꯅꯣꯡꯃꯗꯣ ꯍꯩ ꯌꯥꯝ ꯆꯥꯕꯤꯕ ꯍꯩ ꯌꯥꯝ ꯆꯥꯕꯤꯕꯒꯤꯀꯣ ꯀꯔꯤ ꯍꯥꯏꯁꯤꯔꯥ ꯆꯥꯛ ꯆꯥꯗꯅ ꯇꯨꯝꯃꯦ ꯑꯗꯨ ꯅꯨꯃꯤꯠꯇ ꯍꯩ ꯆꯥꯕꯁꯨ ꯄꯨꯛ ꯊꯟꯕꯅꯦ
ꯑꯣ ꯑꯩꯒꯤꯗꯤ ꯌꯥꯝ ꯍꯧꯋꯦ ꯑꯗꯨꯒꯤ
ꯑꯣ
ꯑꯗꯨꯒ ꯑꯗꯨꯒꯤ ꯃꯔꯨ ꯍꯥꯏꯇꯥꯔꯦ ꯑꯗꯨꯒꯤ ꯁꯤꯠꯇꯣ ꯑꯗꯨꯗꯣ ꯕꯣꯏꯋꯦꯜ ꯇꯧꯔꯒ
ꯃꯨꯛ ꯐꯨꯠꯂꯒ ꯀꯣ ꯐꯨꯠꯂꯒ ꯑꯃꯨꯛ ꯀꯩꯅꯣ ꯃꯦꯠꯂꯒ ꯆꯥꯕꯗꯣ ꯍꯥꯎꯕꯅꯦ ꯑꯁ ꯅꯪꯁꯨ ꯌꯥꯝ ꯍꯩꯌꯦꯀꯣ ꯆꯥꯕꯗꯤ ꯆꯥꯕꯗꯤ ꯌꯥꯝ ꯍꯩꯕꯖꯥꯠꯅꯤ ꯅꯪꯁꯨ
ꯆꯥꯕꯗꯤ ꯍꯩꯌꯦ ꯑꯩꯈꯣꯏꯁꯨ ꯊꯥꯕꯛꯁꯨ ꯁꯨꯕ ꯍꯩꯌꯦ ꯆꯥꯕꯁꯨ ꯍꯩꯌꯦꯗ
ꯑꯥ ꯀꯩꯅꯣ ꯎꯝ ꯍꯧꯖꯤꯛꯀꯥꯟꯗꯤ ꯎꯁꯣꯏ ꯃꯇꯝ ꯌꯥꯎꯔꯦ ꯑꯃꯨꯛꯀ ꯎꯁꯣꯏ ꯊꯣꯛꯂꯛꯄ ꯃꯇꯝ ꯌꯥꯎꯔꯦꯕ ꯑꯗꯨꯅ ꯎꯝ ꯎꯁꯣꯏꯘꯣ ꯑꯩꯈꯣꯏ ꯎꯁꯣꯏ ꯀꯩꯅꯣ ꯃꯤꯅ ꯄꯨꯔꯛꯄꯗꯣ ꯃꯣꯏꯅ ꯑꯃꯨꯛ ꯂꯧꯔꯒ ꯀꯩꯅꯣ ꯄꯩꯁꯥ ꯄꯤꯕ ꯑꯗꯨꯃꯥꯏꯅ ꯇꯧꯋꯦꯕ ꯎꯝ
ꯑꯥ
ꯁꯣꯏꯕꯨꯡ ꯇꯧꯔꯦ ꯀꯣ
ꯎꯝ
ꯃꯤ ꯌꯥꯝ ꯄꯨꯔꯛꯑꯦ ꯃꯤ ꯌꯥꯝ ꯄꯨꯔꯛꯑꯦ ꯅꯍꯥꯟꯗꯣ ꯑ ꯑꯩꯒꯤ ꯑꯗꯨ ꯍꯧꯖꯤꯛ ꯄꯨꯔꯛꯄꯁꯤꯡꯒꯤ ꯆꯠꯅꯕ ꯑꯗꯨ ꯄꯨꯔꯛꯑꯦꯕ ꯄꯨꯔꯛꯂꯒ ꯑꯁ ꯃꯤ ꯌꯥꯝ ꯆꯥꯕꯁꯨ ꯍꯥꯎꯕꯅꯦ ꯖꯦꯛ ꯐ꯭ꯔꯨꯠꯁꯨ ꯏꯊꯟꯇ ꯆꯥꯕ ꯏꯟꯇꯔꯦꯁ ꯂꯩꯇꯕꯅꯦ ꯃꯤ ꯌꯥꯝ ꯆꯥꯔꯘꯤ ꯍꯥꯎꯕꯅꯦ
ꯃꯥꯅꯦ ꯃꯥꯅꯦ ꯃꯤ ꯌꯥꯝ ꯆꯔꯥꯗꯤ ꯏꯟꯇꯔꯦꯁ ꯂꯩꯕꯅꯦ
ꯎꯝ
ꯃꯥ ꯑꯅꯤ ꯆꯥꯔꯗꯤ ꯌꯥꯝ ꯆꯥꯕ ꯉꯝꯗꯦꯕꯀꯣ
ꯑꯩꯒꯤ ꯏꯃꯥꯟꯅꯕꯤꯅꯀꯣ ꯎꯝ ꯑꯗꯣ ꯖꯦꯛ ꯐ꯭ꯔꯨꯏꯠꯇꯣ ꯑꯅꯤ ꯄꯨꯔꯛꯄ ꯑꯃꯅ ꯄꯤꯛꯄ ꯑꯃꯅ ꯑꯆꯧꯕ ꯄꯨꯔꯛꯄ ꯑꯗꯣ ꯑ ꯑꯩꯈꯣꯏꯅ ꯑꯉꯥꯡ ꯑꯩꯈꯣꯏ ꯑꯗꯨ ꯄꯨꯔꯛꯂꯒ ꯑꯉꯥꯡꯁꯤꯡ ꯌꯥꯝ ꯂꯥꯛꯑꯦ ꯑꯩꯈꯣꯏ ꯑꯩꯈꯣꯏꯒꯤ ꯃꯅꯥꯛꯇ ꯑꯗꯨꯅ ꯃꯣꯏꯒꯤꯗꯃꯛ ꯑꯄꯤꯛꯄ ꯄꯤꯔꯁꯦ ꯑꯩꯈꯣꯏ ꯆꯥꯎꯕ ꯆꯥꯁꯤ ꯍꯥꯏꯅꯀꯣ ꯑꯩꯈꯣꯏꯒꯤ ꯑꯩꯈꯣꯏꯒꯤꯗꯃꯛ ꯑꯆꯧꯕ ꯂꯧꯕ ꯑꯗꯨꯒ ꯑꯉꯥꯡꯁꯤꯡꯒꯤ ꯑꯄꯤꯛꯄ ꯄꯤꯔꯒ ꯑꯩꯈꯣꯏꯒꯤꯗꯣ ꯍꯥꯎꯗꯕ ꯑꯉꯥꯡꯁꯤꯡꯒꯤ ꯄꯤꯛ ꯄꯄꯤꯕꯗꯣ ꯑꯗꯨ ꯑꯣꯏꯅ ꯍꯥꯎꯔꯝꯃꯦꯕ ꯑꯗꯨꯅ ꯑꯉꯥꯡꯁꯤꯡꯒꯤ ꯄꯤꯕꯗꯣ ꯑꯃꯐꯥꯎ ꯂꯧꯔꯒ ꯑꯩꯈꯣꯏꯒꯤ ꯍꯥꯎꯇꯕꯗꯣ ꯑꯗꯨꯝ ꯃꯣꯏꯒꯤꯗꯃꯛ ꯑꯃꯨꯛ ꯄꯤꯔꯒ ꯆꯥꯏ ꯑ ꯅꯧꯅꯩꯒꯨꯝꯃꯗꯤ
ꯁꯥꯗ꯭ꯔꯗꯤ ꯌꯥꯏꯅꯤ ꯑꯗꯨꯗꯤ ꯅꯪꯁꯨ ꯅꯠꯇ꯭ꯔꯣ
ꯆꯥꯎꯕꯗꯣ ꯍꯥꯎꯔꯝꯒꯅꯤ ꯍꯥꯏꯅ ꯂꯧꯕ ꯑꯩꯈꯣꯏꯅ
ꯌꯥ ꯀꯦꯕꯥ ꯅꯪ ꯅꯪ
ꯄꯨꯛꯅꯤꯡ ꯐꯠꯇꯕꯁꯦ ꯐꯠꯇꯦ ꯍꯥꯏꯕꯗꯣ ꯑꯗꯨꯝ ꯈꯪꯉꯦꯕ
ꯑꯗꯨꯅ ꯑꯣꯏꯔꯦ
ꯎꯝ
ꯑꯩꯁ ꯏꯆꯥ ꯅꯨꯨꯄꯥꯁꯨ ꯀꯨꯏꯅ ꯇꯨꯝꯗꯦ ꯉꯥꯏꯍꯥꯛ ꯇꯨꯝꯒ ꯍꯧꯒꯠꯂꯦ ꯇꯨꯝꯈ꯭ꯔ ꯇꯨꯝꯈ꯭ꯔꯗꯤ ꯈꯔ ꯐ꯭ꯔꯤ ꯑꯣꯏꯌꯦ ꯍꯥꯏꯅ ꯂꯩꯔꯒ ꯀꯣ
ꯅꯪ ꯋꯥꯔꯤ ꯁꯥ ꯅꯪ ꯋꯥꯔꯤ ꯁꯥꯕꯒꯤ ꯅꯪ ꯋꯥꯔꯤ ꯁꯥꯕꯒꯤ ꯃꯥ ꯇꯨꯝꯕ ꯌꯥꯗꯕ ꯃꯥꯜꯂꯦ
ꯑꯩ ꯃꯄꯥꯟꯗ ꯂꯩꯕꯅꯦꯕ ꯃꯥ ꯃꯅꯨꯡꯗ ꯇꯨꯝꯍꯜꯂꯒ
ꯅꯪꯒꯤ ꯈꯣꯟꯖꯦꯜꯗꯣ ꯇꯥꯕꯒꯤ ꯃꯥꯗꯣ ꯇꯨꯝꯕ ꯌꯥꯗꯣꯏ ꯃꯥꯜꯂꯦ ꯑꯗꯨꯗꯒꯤ ꯍꯧꯒꯗꯣꯏꯃꯜꯂꯦ
ꯑꯁ ꯑꯩꯒꯤ ꯑꯩꯒꯤ ꯏꯔꯥꯟ ꯈꯛꯇ ꯅꯠꯇꯦꯅꯦ ꯅꯪꯅꯁꯨ ꯅꯪꯅꯁꯨ ꯅꯦꯅꯦ ꯀꯔꯤꯅꯣ ꯅꯪꯁꯨ ꯌꯥꯎꯗ꯭ꯔꯅꯦ
ꯑꯩꯗꯤ ꯋꯥꯔꯤ ꯉꯥꯡꯉꯁꯨ ꯕꯦꯂꯦꯟꯁ ꯑꯣꯏꯅ ꯉꯥꯡꯉꯕꯅꯤ ꯅꯪꯗ ꯌꯥ
ꯅꯪ ꯁꯨꯏꯔꯣꯋꯦ ꯑꯁ ꯌꯥꯝ ꯌꯥꯝꯅ ꯉꯥꯡꯅ
ꯍꯜꯂꯣ ꯍꯜꯂꯣ
ꯇꯥꯏ ꯇꯥꯏ ꯇꯥꯗ꯭ꯔꯅꯦ
ꯍꯣꯏ ꯍꯣꯏ
ꯄꯨꯡ ꯂꯣꯏꯅꯃꯛ ꯅꯥꯈ꯭ꯔꯦ ꯆꯠꯃꯟꯕꯒꯤ ꯇꯨꯃꯤꯟꯅ ꯐꯝꯕꯁꯨ ꯌꯥꯗꯦ ꯇꯨꯃꯦꯟ ꯐꯗꯗꯤ ꯂꯥꯡꯉꯦ ꯆꯠꯊꯣꯛ ꯆꯠꯁꯤꯟ ꯇꯧꯔꯗꯤ ꯈꯔ ꯇꯨꯝꯃꯤꯟꯂꯛꯑꯦ ꯀꯔꯤ ꯍꯥꯏꯕ
ꯑꯩꯕꯣ ꯁꯨꯃꯥꯏꯅ ꯇꯧꯋꯏꯕꯣ ꯑꯩ ꯑꯩꯒ ꯂꯩꯃꯤꯟꯅꯕ ꯃꯤꯁꯨ ꯋꯥꯔꯤ ꯁꯥꯏꯕꯀꯣ ꯁꯤ ꯁꯤꯗꯀꯣ
ꯑꯥ
ꯑꯗꯨꯕꯨ ꯅꯪꯕꯨ ꯋꯥꯔꯤ ꯁꯥꯅꯤꯡꯉꯦ ꯍꯥꯏꯌꯦꯕ ꯑꯗꯨꯅ ꯑꯗꯨꯅ ꯃꯣꯏꯁꯦ ꯍꯣꯏ ꯅꯪꯕꯨ ꯋꯥꯔꯤ ꯅꯪ ꯋꯥꯔꯤꯁꯦ ꯌꯥꯝ ꯐꯕ ꯍꯥꯏꯃꯅꯦ ꯃ ꯅꯪꯒꯤ ꯚꯣꯏꯁꯇꯣ ꯃꯣꯏꯅ ꯇꯥꯔꯒ ꯅꯪꯕꯨ ꯋꯥꯔꯤ ꯐꯥꯅꯤꯡꯉꯦ ꯅꯪꯒꯤ ꯅꯝꯕꯔꯗꯨꯣ ꯌꯥꯗꯩ ꯁꯤꯦꯌꯔ ꯇꯧꯕꯤꯔꯛꯑꯣ ꯍꯥꯏꯕ
ꯑ
ꯑꯗꯨ
ꯄꯤꯔꯛꯑꯣꯅꯦ ꯄꯤꯔꯛꯑꯣꯅꯦ ꯁꯥꯔꯒ ꯂꯣꯏꯔꯦ ꯀꯩꯅꯣ
ꯑ ꯃꯣꯏ ꯃꯣꯏꯅ ꯉꯥꯡꯒꯗꯕ ꯃꯇꯝꯁꯨ ꯊꯨꯃ ꯃꯥꯗꯤ ꯁꯤꯔꯤꯌꯒꯅ
ꯏꯍ
ꯅꯣꯛ ꯀꯅꯣ ꯑꯗꯨ ꯑꯗꯨ ꯍꯥꯏꯕ ꯅꯣꯛꯅꯤꯡꯕ꯭ꯔꯅꯦ ꯀꯩꯅꯣ
ꯍꯥꯏꯕꯤꯖꯤ ꯀꯣ
ꯑꯥ
ꯃꯤꯅ ꯋꯥ ꯉꯥꯡꯥꯡ ꯉꯥꯡꯒꯗꯕ ꯃꯇꯝꯗꯨ ꯈ ꯄꯤꯕꯤꯔꯣꯑꯣ ꯍꯥꯏꯕꯅꯤꯗ
ꯇꯝꯃꯦꯩꯕꯨꯁꯣ
ꯍꯣꯏ ꯑꯗꯨ ꯑꯗꯨꯅꯤꯗ ꯍꯥꯗꯣꯛ ꯑꯩꯈꯣꯏꯅꯤ ꯋꯥꯔꯤ ꯁꯥꯕ ꯂꯣꯏꯔꯗꯤ ꯑꯩꯗꯣ ꯅꯪꯒꯤ ꯅꯝꯕꯔ ꯁꯦꯔ ꯇꯧꯒꯦꯕ ꯃꯥ ꯃꯥ ꯑꯃꯨ ꯇꯧ ꯂꯥꯛꯀꯅꯦꯕꯀꯣ ꯌꯥꯔꯦ ꯋꯥꯔꯤ ꯁꯥꯥꯕꯤꯔꯎꯕ
ꯍ ꯁꯕꯤꯒꯦ ꯁꯕꯤꯒꯦ
ꯅꯪꯕꯨ ꯋꯥꯔꯤ ꯐꯥꯕꯗꯣ ꯌꯥꯝ ꯅꯨꯡꯉꯥꯏꯇꯧꯃꯜꯂꯦ ꯍꯥꯏꯩꯅ ꯇꯥꯗꯔꯦ
ꯐꯩꯅꯦ ꯑꯗꯨꯃꯥꯏꯅ ꯈꯟꯕꯤꯔꯗꯤ ꯍꯩꯇ꯭ꯔꯁꯨ ꯑꯗꯨꯃꯥꯏꯅ ꯈꯟꯕꯤꯕꯗꯣ ꯌꯥꯝ ꯅꯨꯡꯉꯥꯏꯕꯅꯦ ꯅꯠꯇ꯭ꯔꯣ ꯌꯥꯝ ꯍꯔꯥꯎꯕꯅ ꯑꯁ ꯑꯁꯤꯁꯨ ꯆꯍꯤ ꯇꯔꯥꯒꯨꯝꯕ ꯉꯥꯡꯗ꯭ꯔꯒ ꯑꯃꯨꯛ ꯉꯥꯡꯈ꯭ꯔꯕꯅꯦ ꯑꯩꯗꯤ ꯂꯣꯟꯁꯦ ꯑꯩ ꯑꯩꯗꯤ ꯂꯣꯟꯁꯦ ꯑꯩ ꯑꯩꯁꯦ ꯂꯣꯟꯁꯦ ꯃꯉꯥ ꯇꯔꯨꯛ ꯍꯪꯉꯦ
ꯍꯥꯏꯔꯣꯅꯦ ꯅꯣꯏꯒꯤ ꯂꯣꯟ ꯑꯃ ꯂꯩꯔꯦ ꯆ ꯑꯃ ꯂꯩꯔꯦ ꯑꯗꯨꯒ ꯍꯥꯏꯔꯣ ꯅꯅ ꯀꯃꯜꯣꯗ
ꯀꯨꯏꯃꯥꯏꯒꯤ ꯂꯣꯟ ꯁꯣꯟ ꯉꯥꯡꯕ ꯍꯥꯏꯩꯌꯦ
ꯎꯝ
ꯑꯗꯨꯒ ꯅꯥꯀ ꯃꯤꯁꯨ ꯉꯥꯡꯕ ꯍꯩꯌꯦ
ꯑꯆꯥ
ꯑꯗꯨꯒ ꯍꯤꯟꯗꯤꯁꯨ ꯉꯥꯡꯕ ꯍꯩꯌꯦ
ꯏꯟꯗꯤ ꯐꯝꯖꯗ ꯉꯥꯡꯕ ꯍꯥꯏꯕ꯭ꯔꯣ
ꯐꯖꯅꯗꯤ ꯉꯥꯡꯕ ꯍꯥꯏꯗꯨꯗ
ꯑꯗꯨ ꯈꯔ ꯒ꯭ꯌꯥꯟ ꯇꯥꯅꯕ ꯍꯥꯏꯕ
ꯍꯣꯏ ꯒ꯭ꯌꯥꯟ ꯇꯥꯅꯕꯗꯤ ꯑꯗꯨꯝꯥꯡ ꯉꯥꯡꯕ ꯍꯩꯌꯦ
ꯑꯣ ꯍ ꯌꯥꯏ ꯌꯥꯏ ꯌꯥꯏ ꯑꯗꯨꯅ ꯂꯔꯕꯣ
ꯍꯥꯥ
ꯑꯗꯨꯅ ꯂꯣꯏꯔꯕꯣ ꯍꯣꯏꯣꯕꯂꯦꯝ ꯎꯝ ꯍꯥꯏꯕꯗꯤ ꯑꯗꯨ ꯃꯔꯤꯅ ꯂꯣꯏꯔꯕꯅ ꯍꯤꯟꯗꯤ ꯑꯣꯏꯔꯦ ꯑꯗꯨꯒ ꯃꯔꯤ ꯃꯦ ꯑꯁꯤ ꯑꯃꯅꯦ ꯎ ꯀꯨꯔꯤ ꯑꯃ ꯑꯗꯨꯒ ꯀꯨꯏ ꯍꯥꯏꯕ꯭ꯔꯣ ꯑꯅꯤ
ꯑꯗꯨꯒ ꯏꯪꯂꯤꯁꯇꯣ ꯍꯥꯏꯔꯣꯅꯦ ꯃꯔꯤꯈꯛꯇꯔꯅꯦ ꯃ ꯈꯥ ꯄꯨ
ꯑꯗꯨꯗꯤ ꯉꯥ ꯁꯨꯔꯦ
ꯏꯪꯂꯤꯁꯁꯨ ꯍꯥꯏꯔꯨꯅꯦ
ꯑꯗꯨꯝ ꯃꯉꯥ ꯁꯨꯔꯦꯕ ꯏꯅꯦꯁ ꯌꯥꯎꯔꯦꯗꯤ ꯍꯣꯏ
ꯑꯠ
ꯋꯥ